ꯑꯟꯑꯣꯗꯤꯕꯜ
ꯇꯥꯔꯕ
ꯂꯣ
ꯇꯥꯔꯕꯣ
ꯍꯜꯂꯣ
ꯍꯜꯂꯣ ꯇꯥꯔꯕꯣ
ꯇꯥꯗꯕ꯭ꯔꯣ
ꯍꯜꯂꯣ
ꯇꯥꯕ꯭ꯔꯣ
ꯇꯥꯏꯌꯦ ꯇꯥꯏꯌꯦ ꯇꯥꯔꯕꯣ
ꯑꯟꯏꯟꯇꯦꯜꯂꯤꯖꯦꯕꯜ
ꯑꯧ ꯃꯈꯣꯟꯁꯦ ꯐꯖꯟ ꯇꯞꯄꯦ
ꯑꯟꯏꯟꯇꯦꯜꯂꯤꯖꯦꯕꯜ
ꯄꯥꯏꯒꯦ ꯄꯥꯏꯒꯦ
ꯎꯝ ꯇꯔꯕ
ꯑꯝ ꯈꯔ ꯇꯥꯔꯦ ꯇꯥꯔꯤꯕ ꯑꯩꯒꯤꯁꯦ ꯃꯈꯣꯟ ꯌꯥꯝ ꯃꯈꯣꯟ ꯌꯥꯝ ꯇꯞꯄꯦ
ꯀꯅꯝꯇ ꯑꯩꯒꯤ ꯀꯩꯅꯣꯗ ꯑ ꯖꯔꯕꯠꯇ ꯃꯈꯣꯟꯗꯨꯣ ꯄꯨꯔꯥ ꯇꯥꯗ꯭ꯔꯦ ꯑꯗꯨꯒꯤ ꯕ꯭ꯂꯨꯇꯨꯠ ꯑꯣꯐ ꯇꯧꯔꯒ ꯃꯨ ꯅꯣꯔꯃꯦꯜ ꯀꯩꯅꯣꯗꯩ ꯇꯧꯔꯣ
ꯑꯣ ꯑꯩꯁꯨ ꯅꯣꯔꯃꯦꯜ ꯀꯩꯅꯣ ꯇꯧꯔꯤꯅꯤ
ꯂꯥꯎꯠ ꯁꯄꯤꯀꯔ ꯊꯥꯗꯣꯛꯄꯁꯤꯁꯤꯅ ꯊꯥꯗꯣꯛꯐꯝ ꯑꯣꯞꯁꯟꯁꯨ ꯌꯥꯎꯗꯕ ꯃꯥꯜꯂꯦ
ꯎꯝ
ꯆꯥꯛ ꯆꯥꯔꯕꯣ
ꯑꯩꯈꯣꯏ ꯆꯥꯛ ꯆꯥꯔꯦ
ꯀꯩ ꯍꯦꯟꯖꯥꯡ
ꯌꯦꯟ ꯇꯧꯔꯦ ꯌꯦꯟꯅꯦ ꯏꯔꯣꯡꯕ ꯑꯃꯅꯦ ꯆꯝꯐꯨꯗ ꯑꯃꯅꯦ ꯎꯝ ꯅꯣꯏꯗꯤ
ꯑꯩ ꯑꯩꯁꯨ ꯑꯩꯗꯤ ꯉꯁꯥꯏ ꯎꯇꯤ ꯇꯧꯔꯦ ꯑꯌꯨꯛꯇ ꯑꯗꯨ ꯈ꯭ꯔꯕꯅꯦ ꯑꯗꯨꯒ ꯅꯨꯡꯗꯥꯡꯒꯤ ꯍꯪꯒꯥꯝ ꯇꯧꯔꯦ ꯑꯗꯨꯝꯅꯦ ꯇꯧꯔꯦ ꯑꯩ ꯑꯌꯨꯛꯇꯣ ꯆꯥꯛ ꯆꯥꯗ꯭ꯔꯦꯕ ꯑꯌꯨꯛꯇꯣ ꯑꯩ ꯆꯠꯊꯣꯛ ꯂꯩꯔꯕ ꯑꯗꯨꯒ ꯑꯌꯨꯛꯀꯤ ꯍꯟꯖꯥꯡꯗꯣ ꯈꯔ ꯑꯩꯒꯤ ꯂꯩꯔꯝꯃꯦꯅ ꯑꯗꯨ ꯈꯔ ꯇꯧꯔꯒ ꯍꯪꯒꯥꯝꯒ ꯇꯧꯔ ꯆꯥꯔꯦ
ꯑꯣ ꯐꯔꯦꯅꯦ ꯑꯌꯨꯛ ꯀꯩꯅꯣꯅ ꯍꯦꯟꯅ ꯍꯥꯎꯔꯅꯤ ꯎꯝ ꯍꯪꯒꯥꯝꯗꯨꯅ ꯍꯦꯟꯅꯥ ꯍꯥꯎꯗꯧ ꯃꯥꯂꯦ
ꯎꯝ ꯃꯣꯂꯦ
ꯎ ꯍꯪꯒꯥꯗ ꯃꯖꯅꯤ ꯀꯩꯅꯣꯗꯤ ꯎꯇꯤꯗꯨꯁꯨ ꯀꯥꯡ ꯃꯌꯥꯅꯤꯅ ꯍꯔꯝ ꯃꯅꯤ ꯇꯥꯗꯕꯔꯥ ꯍꯂꯣ
ꯑꯣ ꯇꯠꯂꯨꯔꯦ ꯑꯃꯨꯛ ꯑꯃꯨꯛ ꯇꯥꯔꯛꯑꯦ ꯇꯥꯔꯛꯑꯦ
ꯎꯇꯤꯗꯨꯁꯨ ꯀꯥꯡ ꯃꯌꯥꯅꯤꯅꯥ ꯍꯥꯎꯔꯝꯃꯅꯤꯕ ꯑꯗꯨꯝ
ꯎꯝ ꯀꯥꯡꯁꯨ ꯀꯨꯏꯗ꯭ꯔꯦꯅ ꯎꯁꯣꯏꯗꯤ ꯑ ꯎꯁꯣꯏ ꯍꯥꯞꯄꯦ
ꯎ ꯍꯥꯎꯅꯤ ꯎꯁꯣꯏꯗꯣ ꯍꯥꯎꯅꯤ
ꯑꯃꯦꯠꯄ ꯑꯃꯒ ꯇꯧꯔꯒ
ꯅꯣꯏ ꯀꯩꯅꯣꯗꯤ ꯅꯪ ꯀꯥꯡꯗꯤ ꯆꯠꯂꯣꯏꯗ꯭ꯔꯣ ꯀꯣꯏꯗꯣꯏꯅ
ꯀꯥꯡꯁꯦ ꯈꯪꯗ꯭ꯔꯤ ꯄ꯭ꯂꯥꯟꯗꯤ ꯂꯩꯇ꯭ꯔꯤ ꯑꯗꯣ ꯆꯠꯀꯦꯗꯤ ꯍꯥꯏꯔꯥꯅꯤ
ꯆꯤꯡꯕ ꯌꯥꯎꯗꯨꯏꯔꯥ ꯅꯠꯇ꯭ꯔꯒ ꯈꯦꯆꯤ ꯆꯥꯕꯈꯛ ꯆꯠꯇꯨꯏꯔꯥ
ꯈꯦꯆꯤꯒꯨꯝꯕ ꯆꯥꯕ ꯆꯠꯀꯗꯧꯕ ꯃꯉꯥꯏ ꯔꯦꯗ ꯑꯩ ꯏꯃꯥꯟꯅꯕ ꯑꯃ ꯂꯩꯌꯦ ꯁꯤ ꯎꯔꯤꯄꯣꯛꯇꯒꯤ ꯑꯗꯣ ꯃꯣꯏꯁꯨ ꯃꯕꯣꯛ ꯂꯩꯇꯕ ꯑꯗꯨꯒꯤ ꯀꯥꯡꯒꯨꯝꯕ ꯆꯤꯡꯕꯗꯣ ꯑꯗꯨꯁꯨ ꯃꯣꯏꯁꯨ ꯇꯧꯗꯦ ꯇꯧꯗ꯭ꯔꯦꯕ ꯑꯗꯨꯗꯒꯤ ꯑꯩꯒꯤ ꯁꯤꯅꯤꯌꯔ ꯀꯩꯅꯣ ꯑꯍꯟ ꯑꯃ ꯈꯛꯂꯩꯅꯦ ꯃꯣꯏꯒꯤꯁꯨ ꯑꯣꯏꯕꯗꯣ ꯂꯩꯇꯦꯅ ꯍꯟꯗꯛꯇꯤ ꯀꯥꯡꯗꯣ ꯆꯤꯡꯗꯧ ꯃꯥꯟꯗꯦꯅ ꯍꯥꯏ ꯑꯗꯣ ꯂꯥꯏꯒꯨꯝꯕꯒꯤꯗꯤ ꯀꯔꯤ ꯀꯔꯤ ꯈꯔ ꯀꯠꯂꯨꯒꯅꯤ ꯏꯃꯥꯅꯕ ꯍꯣꯏꯒꯤꯗꯨꯗꯥꯗꯤ ꯑꯗꯨ ꯀꯠꯂꯔꯣꯏ ꯑꯣꯏ
ꯀꯥꯡ ꯍꯟꯗꯛꯁ ꯆ ꯂꯥꯛꯑꯣ ꯍꯥꯏꯕꯕꯨꯗꯤ ꯌꯥꯝ ꯂꯩꯕ ꯑꯗꯨꯣ
ꯍꯣꯏ ꯍꯣꯏ ꯂꯩꯏ ꯀꯩꯅꯣꯗꯤ ꯑꯅꯦ ꯍꯥꯏꯗꯤ ꯑꯗꯨꯝ ꯀꯧꯗꯤ ꯀꯧꯔꯛꯄ ꯑꯩꯈꯣꯏꯅ ꯏꯃꯥꯟꯅꯕꯁꯤꯡ
ꯑꯗꯨꯒꯤ ꯈꯔꯗꯨꯅ ꯀꯥꯡꯗ ꯈꯔꯗꯨꯅ ꯀꯥꯡꯂꯦꯟꯗ ꯆꯠꯇꯕꯅꯦ ꯑꯗ ꯀꯥꯡꯂꯦꯟ ꯑꯃꯨꯛ ꯁꯨꯇꯤ ꯊꯥꯟꯅꯗꯕꯅꯤ ꯑꯗꯨꯅꯦ
ꯍꯣꯏ ꯍꯣꯏ ꯑꯗꯨꯕꯨꯗꯤ ꯌꯥꯝ ꯊꯥꯡꯅꯗꯕꯅꯤ
ꯇꯦꯛꯣꯣ ꯂꯩꯇꯦꯕ ꯀꯝꯄ꯭ꯂꯦꯟꯗꯣ ꯑꯗꯨ ꯅꯝ ꯐꯔꯛ ꯇꯥꯕ
ꯀꯣꯅꯨꯡꯒꯤ ꯀꯥꯡꯗꯣ ꯎꯔꯕ ꯅꯠꯇꯦ ꯆꯤꯡꯕ ꯀꯥꯟꯗ ꯎꯔꯕꯕ
ꯗꯤ ꯊꯑꯣꯏꯅ ꯑꯣꯏꯅꯗꯤ ꯌꯥꯎꯕ ꯎꯝ
ꯑꯗꯨꯏꯗꯣ ꯑꯃꯨꯛꯐꯥꯎ ꯎꯗ꯭ꯔꯤ ꯑꯩꯗꯤ ꯃꯣꯏꯒꯤ ꯂꯣꯏꯔꯀꯥꯟꯗ ꯎꯄꯥꯛꯥꯛꯅꯒ ꯂꯩꯍꯧꯕꯗꯣ
ꯎꯝ
ꯑ ꯑꯗꯨꯒꯨꯝꯕ ꯈꯤꯇꯪ ꯑꯣꯏꯅ ꯎꯗꯉꯥꯏꯔꯤ ꯑꯗꯨꯒ ꯐꯖꯅ ꯃꯣꯏꯅ ꯐꯖꯅ ꯁꯦꯝꯖꯤꯜꯂ ꯈꯣꯠꯆꯜꯂꯒ ꯑꯗꯨꯃꯥꯏꯗꯤ
ꯎꯔꯦꯗ ꯑꯗꯨꯗꯤ ꯌꯥꯝ ꯂꯝꯕꯤ ꯆꯠꯄꯗꯁꯨ ꯑꯗꯨꯝ ꯎꯕꯅꯦ ꯑꯗꯨꯗꯤ ꯎꯔꯛꯑꯅꯤ ꯑꯗꯨ ꯁꯦꯝꯕ ꯍꯧꯔꯛꯑꯅꯤ ꯑꯗꯨꯒ ꯊꯥ ꯑꯃꯃꯨꯛ ꯋꯥꯠꯂꯤꯉꯩꯗꯒꯤ ꯁꯦꯝꯕ ꯍꯧꯕꯅꯦ ꯑꯗꯨꯒ ꯑꯖꯤ ꯑꯗꯨꯗ ꯂꯝꯕꯤ ꯊꯤꯡꯕ ꯍꯧꯔꯅꯤ
ꯑꯝ
ꯣꯡ ꯅꯣꯡꯃ
ꯑꯗ ꯑꯁꯥꯟ ꯃꯣꯏ ꯀꯩꯅꯣꯗꯣ ꯑ ꯂꯝꯕꯤꯗꯣ ꯁꯦꯝ ꯑꯣ ꯁꯦꯝ ꯁꯦꯝꯈ꯭ꯔꯦ ꯁꯦꯝꯈ꯭ꯔꯦ
ꯕꯤꯁꯨ ꯈꯪꯈ꯭ꯗ ꯊꯥꯕ꯭ꯔꯦ
ꯀꯣꯡꯀ꯭ꯔꯤꯠꯇꯣ ꯍꯥꯟꯅꯗꯤ ꯃꯌꯥꯏꯗꯣ ꯈꯤꯇꯪ ꯊꯥꯔꯒ ꯂꯩꯔꯝꯕꯅꯦꯕ ꯍꯧꯖꯤꯛꯇꯤ ꯐꯨꯜ ꯊꯥ ꯃꯥꯜꯂꯦ ꯑꯃꯨꯛ
ꯑꯗꯨꯅ ꯀꯨꯏꯔꯦꯅ ꯐꯨꯜ ꯊꯥꯕꯗꯤ ꯑ ꯐꯏꯔ ꯊꯝ
ꯐꯨꯜ ꯊꯥꯕꯗꯣ ꯈꯪꯗꯦ ꯑꯩꯁꯨ ꯐꯅꯌꯥꯝ ꯀꯨꯏꯔꯦ ꯆꯠꯂꯨꯗꯕ ꯑꯦꯄ꯭ꯔꯤꯜꯒꯤ ꯗꯦꯠ ꯇꯨ ꯐꯥꯎ ꯗꯦꯠ ꯇꯨꯗ ꯑꯩꯅ ꯔꯥꯁ ꯂꯤꯂꯥ ꯌꯦꯡꯕ ꯆꯠꯂꯨꯏ ꯑꯗꯨꯀꯥꯟꯗꯗꯤ ꯑ ꯐꯖꯅ ꯐꯨꯜꯗ ꯊꯥꯎꯕꯗꯣ ꯑꯗꯨ ꯊꯥꯎꯗ꯭ꯔꯤꯝꯃꯦ ꯑꯗꯨꯒꯤ ꯃꯇꯨꯡꯗꯗꯤ ꯄꯥꯛꯅ ꯆꯠꯊꯣꯛꯇ꯭ꯔꯦ ꯈꯪꯗ꯭ꯔꯦ ꯑꯗꯣꯝꯗ
ꯐ ꯂꯝꯕꯤꯗꯇꯠꯇꯣꯏꯔꯣ ꯈꯪꯗꯦ ꯚꯥꯞ ꯑꯣꯏꯇꯥꯦꯗ ꯀꯨꯏꯔ ꯃꯥꯥꯟꯂꯨꯔꯦ
ꯑꯩꯗꯤ ꯀꯩꯅꯣ ꯄꯨꯔꯅꯤꯃꯥꯗꯣ ꯅꯛꯂꯛꯇꯣꯏꯔꯥ ꯈꯪꯗꯦ ꯀꯩꯅꯣ ꯊꯥꯁꯨ ꯌꯥꯝ ꯐꯖꯅ ꯇꯦ
ꯎꯝ ꯍꯧꯖꯤꯛ ꯈꯪꯗꯦ ꯀꯌꯥꯝꯅ ꯋꯥꯠꯂꯤꯖꯥꯠꯅꯣ
ꯉꯁꯤ ꯀꯥꯏ ꯀꯥꯏ ꯀꯥꯏ ꯆꯠꯂꯨꯕ ꯁꯟꯗꯦꯅꯤꯅ
ꯃꯁꯤ ꯑꯗꯨ ꯈꯔ ꯆꯠꯂꯨꯔꯦ ꯁꯟꯗꯤ ꯃꯥꯔꯀꯦꯠ ꯆꯠꯂꯨꯔꯦ ꯑꯗꯒꯤ ꯈꯔ ꯆꯂꯨ ꯍꯥꯏꯇꯥꯔꯦ ꯁꯟꯗꯤ ꯃꯥꯔꯀꯦꯇꯣ ꯐ ꯎ
ꯑꯌꯨꯛꯇꯒꯤ ꯆꯠꯂꯨꯔꯦ ꯑꯗꯨꯒ ꯑ ꯅꯨꯡꯗꯥꯡ ꯅꯨꯡꯗꯥꯡ ꯍꯥꯏꯁꯦ ꯑꯗꯨꯝ ꯃꯝꯃꯀꯥꯟꯗ ꯄꯨꯡ ꯄꯨꯡꯗꯤ ꯈꯪꯗ꯭ꯔꯦꯅꯤ ꯃꯝꯃꯦ ꯑꯗꯨꯝ ꯍꯜꯂꯛꯄ
ꯎꯝ ꯑꯗꯨ ꯍꯜꯂꯛꯄ ꯀꯨꯏꯗ꯭ꯔꯦꯗ ꯑꯗꯨꯝ ꯑꯃꯗꯪ ꯆꯠ ꯑꯃꯗꯧ ꯆꯠꯇꯧ ꯂꯩꯕꯒꯤ ꯌꯥꯗ ꯏꯕꯦ ꯇ ꯃꯥꯟꯗꯕꯤꯗꯗ ꯊꯦꯡꯈꯤꯅꯦ ꯏ꯭ꯔꯣ ꯁꯥꯗ꯭ꯔꯣ
ꯁꯥꯏ ꯈꯨꯔꯥꯏꯒꯤ ꯂꯥꯏ ꯍꯔꯥꯎꯕꯗꯨ ꯂꯣꯏꯈ꯭ꯔꯕ?
ꯂꯣꯏꯔꯝꯃꯅꯤ ꯈꯪꯗꯦꯅꯦ꯫
ꯍꯧꯖꯤꯛ ꯂꯥꯏꯁꯨ ꯌꯥꯝ ꯍꯔꯥꯎꯅꯔ ꯃꯥꯜꯂꯦ ꯎꯔꯤꯄꯣꯛꯀꯤ ꯕꯤꯖꯣꯏ ꯒꯣꯕꯤꯟꯗꯒꯤ ꯂꯔꯛꯀꯤꯗ ꯑꯃ ꯍꯔꯥꯎꯕꯗꯨꯁꯨ ꯂꯣꯏꯈ꯭ꯔꯦ꯫ ꯑꯗꯒꯤ ꯑꯇꯣꯞꯄ ꯀꯩ ꯀꯩꯅꯣ ꯈꯔ ꯑꯣ ꯎꯔꯤ ꯑꯥ ꯁꯒꯣꯜꯕꯟꯒꯤ ꯎ ꯂꯥꯏꯔꯛ ꯑꯆꯧꯕ ꯑꯃ ꯆꯪꯕꯒꯤ ꯅꯥꯀꯟꯗ ꯂꯩꯕꯗꯣ ꯀꯩꯅꯣꯒꯤ ꯎꯝ ꯎꯝ ꯊꯦꯡ ꯃꯣꯏꯔꯥꯡ ꯂꯩꯔꯣꯛ ꯃꯣꯏꯔꯥꯡ ꯂꯩꯔꯛ꯭ꯔꯣ ꯃꯩꯅꯣ ꯂꯩꯔꯛꯔꯣ ꯑꯗꯨꯒꯤꯗ ꯆꯪꯐꯝꯗ ꯑꯃ ꯂꯩꯕꯅꯦ꯫
ꯃꯩꯅꯣ ꯂꯥꯏꯔꯤꯛꯇꯗꯤ ꯂꯩꯇꯕ ꯃꯥꯂꯦ꯫
ꯑꯃ ꯂꯩꯕꯅꯤꯅꯦ ꯂꯥꯏꯔꯤꯛꯇꯨꯗꯤ ꯈꯪꯗ꯭ꯔꯦ ꯑꯗꯨꯒ ꯃꯥꯗꯔꯁ ꯀꯦꯌꯔ ꯂꯩꯕ꯭ꯔꯥ?
ꯑꯗꯨꯗꯤ ꯃꯣꯏꯔꯥꯡ ꯂꯩꯔꯛ ꯑꯣꯏꯗꯣꯏꯅꯦ꯫
ꯑꯗꯨꯒꯤꯗ ꯑꯃ ꯂꯩꯕꯗꯣ ꯑꯗꯨꯗꯣ ꯍꯔꯥꯎꯒ ꯍꯥꯀꯥꯝꯒ ꯄꯪꯆꯟꯗ - ꯆꯜꯂꯦꯗ꯫
ꯎꯔꯤꯄꯣꯛꯀꯤꯗꯁꯨ ꯅꯍꯥꯟ ꯍꯥꯏꯐꯦꯠ ꯃꯈꯣꯟ ꯇꯥꯔꯝꯃꯦ ꯂꯝꯕꯤ ꯆꯠꯄꯗ꯫
ꯎꯝ ꯂꯣꯏꯈ꯭ꯔꯦ ꯑꯗꯨꯃ ꯑꯩ ꯂꯥꯁ ꯀꯤ ꯀꯩꯅꯣ ꯑꯔꯣꯏꯕ ꯅꯨꯃꯤꯠꯇꯣ ꯑꯔꯣꯏꯕ ꯅꯨꯃꯤꯠꯇꯨ ꯆꯠꯂꯨꯏ ꯂꯥꯏ ꯈꯣꯏꯔꯝꯕ ꯏꯃꯥꯟꯅꯕꯁꯤꯡꯒ
ꯍꯔꯥꯎꯕꯒꯨꯝꯕ ꯎꯗꯕ ꯀꯨꯏꯔꯦꯗꯥ
ꯎꯝ
ꯂꯩꯔꯥꯎꯕꯁꯨ ꯀꯥꯡꯁꯨ ꯑꯗꯒꯤ ꯑꯇꯩ ꯑꯇꯩꯁꯨ ꯐꯖꯅ ꯎꯗꯕꯥ ꯀꯨꯏꯔꯦꯗ꯫
ꯀꯥꯡꯁꯨ ꯀꯥꯡꯁꯨ ꯀꯨꯏꯔꯦ ꯆꯤꯡꯅꯈꯤꯗꯕ ꯎꯈꯤꯗꯕ ꯀꯩꯅꯣ ꯍꯧꯖꯤꯛꯁꯦ ꯊꯝꯕꯥꯜꯒꯤꯗꯣ ꯃꯇꯝꯗꯣ ꯂꯣꯏꯔꯛꯑ ꯃꯥꯜꯂꯦ ꯃꯤ ꯃꯌꯥꯝ ꯆꯠꯅꯕꯗꯣ꯫
ꯊꯝꯕꯥꯜꯒꯤ ꯀꯣꯏꯕ ꯆꯠꯄꯗꯔ꯭ ꯊꯝꯕꯥꯜ ꯌꯦꯡꯕꯒꯤ ꯀꯣꯏꯕ ꯆꯠꯄꯗ
ꯍꯣꯏ ꯍꯣꯏ ꯫
ꯑꯗꯨ ꯈꯪꯗꯦꯅꯦ ꯎꯗꯤ ꯑꯗꯨꯝ ꯔꯤꯜꯁꯇꯗꯤ ꯈꯔꯗꯤ ꯎꯏꯌꯦꯕꯀꯣ꯫ ꯑꯣ ꯁꯥꯠꯄ ꯃꯇꯝ ꯂꯣꯏꯔꯗꯤ ꯀꯣꯏꯕ
ꯂꯣꯏꯗꯤ ꯂꯣꯏꯁꯤꯜꯂꯛꯑꯝꯗꯧꯕ ꯃꯥꯜꯂꯦꯅ ꯈꯟꯕꯗ ꯑꯗꯨꯕꯨꯗꯤ ꯀꯥꯡ ꯋꯥꯠꯂꯤꯅꯤꯅ ꯂꯩꯕꯨꯗꯤ ꯂꯩꯔꯝꯃꯤꯅꯤꯗ
ꯑꯗꯨꯗꯒꯤ ꯀꯩꯅꯣꯃ ꯌꯥꯝ ꯆꯠꯅꯔꯝꯕꯗꯣ ꯀꯩꯅꯣ ꯀꯥꯎꯔꯤꯅꯦ ꯑꯣ ꯂꯝꯐꯦꯜꯗ ꯀꯕꯣꯛ ꯀꯪ ꯌꯦꯡꯕ ꯎꯝ ꯑꯗꯨꯁꯨ ꯑꯗꯨꯝ ꯇꯣꯛꯑꯦ
ꯆꯠꯍꯧꯗ꯭ꯔꯦ
ꯇꯦꯗ
ꯑꯣ ꯑꯩ ꯃꯇꯦꯝꯗ ꯌꯥꯝ ꯂꯥꯞꯅꯗꯤ ꯎꯔꯝꯃꯦ ꯂꯝꯕꯤ ꯆꯠꯄꯗ ꯑꯗꯨꯒ ꯌꯥꯝ ꯐꯖꯅ ꯅꯪꯅ ꯃꯅꯥꯛꯇꯒ ꯆꯪꯉꯒ ꯌꯦꯡꯕꯗ
ꯎꯝ ꯀꯩꯁꯨ ꯉꯝꯗ꯭ꯔꯦ ꯍꯦꯛꯇ ꯅꯪꯍꯧꯗꯕ ꯊꯕꯛ ꯀꯨꯃ ꯆꯠꯄꯥꯖꯦ ꯑꯩꯅ ꯁꯟꯗꯦꯔ ꯁꯟꯗꯦ ꯁꯨ ꯆꯤꯜ ꯂꯩꯔꯅꯤꯗ
ꯎꯝ
ꯃꯊꯪ ꯃꯊꯪ ꯑꯗꯨꯝ ꯃꯐꯝꯁꯦ ꯂꯣꯀꯦꯁꯟꯁꯦ ꯃꯊꯪ - ꯃꯊꯪꯒꯤ ꯍꯦꯛꯇ ꯂꯩꯔꯛꯑꯦ ꯑꯗꯣ ꯆꯠꯄꯗꯤ ꯉꯝꯗꯦ꯫
ꯑꯅꯧ - ꯑꯅꯧꯕ ꯑꯗꯨꯝ
ꯎꯝ ꯍꯧꯖꯤꯛꯅ ꯑꯃ ꯆꯥꯗꯣꯡ ꯃꯅꯥꯛ ꯀꯤꯔꯝꯂꯩ ꯍꯥꯏꯕ꯭ꯔꯥ ꯑꯗꯨꯗꯣ
ꯑꯔꯝꯔꯩ ꯕꯤꯂꯦ꯭ꯁ
ꯑꯗꯨꯒꯤꯗꯣ ꯌꯥꯝꯅ ꯊꯧꯒꯠꯄꯅꯤ
ꯎꯝ
ꯑꯗꯨꯁꯨ ꯐꯗꯤ ꯐꯖꯩ ꯏꯁꯤꯡꯒ ꯂꯩꯔꯒ
ꯎꯝ
ꯁꯒꯗ ꯃꯗꯁ
ꯑ ꯑꯗꯣ ꯀꯩꯅꯣ ꯑꯗꯣꯝꯗ ꯆꯠꯄꯗꯣ ꯀꯩꯅꯣꯁꯨ ꯆꯤꯡ ꯃꯅꯥꯛꯁꯨ ꯑꯣꯏꯔꯦ ꯑꯗꯨꯗꯒꯤ ꯎꯝ ꯆꯦꯛꯁꯤꯟꯗ ꯌꯥꯗꯤ ꯌꯥꯔꯣꯏ
ꯎꯝ ꯀꯩꯅꯣ ꯣꯡꯉꯗ ꯇꯥꯔꯤꯕ
ꯇꯥꯏ ꯇꯥꯏ
ꯑꯩ ꯇꯠꯀꯦ ꯃꯥꯜꯂꯔꯦ ꯃꯈꯣꯜ ꯃꯈꯨꯟ ꯄꯤꯛꯊꯔꯛꯄ ꯅꯣꯡꯁꯤꯁꯨ ꯈꯔ ꯆꯨꯔꯛꯑꯗꯤ ꯐꯗꯕꯅꯦ ꯅꯣꯡ ꯆꯨꯗꯕꯒꯤ ꯁꯥꯔꯦ
ꯎꯝ ꯀꯩꯅꯣꯒꯤ ꯃꯤꯅ ꯊꯥꯒꯠꯂꯛꯄ ꯂꯝꯕꯤ ꯌꯥꯝ ꯐꯖꯕ ꯁꯣꯝꯒꯤ ꯀꯩ ꯍꯥꯏꯕ ꯃꯃꯤꯡꯗ ꯂꯝꯗꯣ ꯀꯥꯎꯊꯣꯛꯈ꯭ꯔꯦꯦ ꯎꯝ ꯁꯃꯤꯗ ꯂꯝꯟꯖꯤꯀꯥꯎ ꯊꯄꯦꯁꯣ ꯈꯨꯔꯥꯏ ꯈꯨꯔꯥꯏꯔꯣꯝ ꯅꯠꯇꯕ ꯂꯝꯂꯣꯡꯗꯒꯤ ꯆꯨꯞꯅ ꯍꯥꯏꯒꯠꯈꯤꯕꯗꯣ ꯈꯨꯔꯥꯏꯔꯣꯝꯗ ꯍꯥꯏꯗꯕꯤꯗ
ꯆꯨꯝ ꯑꯣ ꯀꯩꯅꯗꯔꯣ ꯎꯝ ꯕꯥꯔꯅꯤ ꯆꯠꯄꯩꯔꯣꯝꯗ꯭ꯔꯣ
ꯍꯣꯏ ꯍꯣꯏ ꯑꯗꯣꯝꯗ ꯑꯗꯣꯝꯗ ꯈꯔ ꯆꯠꯂꯒ ꯂꯦꯐ ꯔꯣꯝꯗ ꯂꯝꯕꯤ ꯑꯃ ꯀꯩꯅꯣ ꯇꯧꯕ ꯈꯕ꯭ꯔꯥ ꯃꯤꯅ ꯌꯥꯝ ꯊꯥꯒꯠꯅꯔꯛꯄꯗ ꯂꯝꯕꯤ
ꯑꯣ ꯀꯩꯅꯣꯗꯣ ꯔꯤꯡ ꯔꯣꯗ ꯆꯠ ꯑꯩꯈꯣꯏꯒꯤ ꯂꯝꯕꯤꯗꯣ ꯑꯣꯏꯔꯝꯗꯧ ꯃꯥꯜꯂꯦ ꯅꯨꯡꯉꯥꯏꯔꯤꯁꯦ
ꯑꯗꯨꯁꯨ ꯑꯩ ꯅꯥꯔꯛꯎꯨꯔꯦ ꯑꯗꯨꯝ
ꯎꯝ ꯑꯗꯨ ꯀꯩꯅꯣ ꯇꯧꯕꯅꯤꯅ ꯁꯨꯝ ꯂꯝꯕꯤ ꯅꯥꯟꯕꯒꯤ ꯂꯝꯕꯤ ꯅꯥꯟꯕꯒꯤ ꯐꯖꯕꯅꯤ ꯑꯗꯣ
ꯂꯝꯕꯤꯗꯣ ꯋꯥꯡꯉꯦ
ꯋꯥꯡꯉꯤ ꯋꯥꯡꯉꯤꯗꯣ ꯀꯩꯒꯤꯅꯣꯗꯤ ꯍꯥꯟꯅ ꯂꯧꯕꯨꯛꯅꯤꯅ ꯑꯗꯨ ꯂꯩꯗꯣ ꯑꯗꯨꯅ ꯂꯧꯕꯨꯛ ꯋꯥꯡꯈꯠꯇꯔꯤ ꯏꯁꯤꯡ ꯊꯨꯝꯗꯅꯕ